ꯑꯦ ꯉꯁꯤ ꯑꯦꯛꯖꯥꯝꯗꯨ ꯀꯃꯥꯏ ꯀꯃꯥꯏ ꯇꯧꯔꯝꯒꯦ ꯈꯔ ꯍꯥꯏꯔꯛꯑꯣꯅꯦ
ꯑꯁ ꯉꯁꯤꯒꯤ ꯑꯩꯒꯤ ꯑꯦꯛꯖꯥꯝꯗꯣ ꯕꯩꯕꯥꯅꯦꯕ
ꯑꯥ ꯔꯥꯏꯇꯟꯗꯤ ꯌꯥꯎꯗꯦ
ꯔꯤꯇꯟꯗꯤ ꯀꯣꯟ ꯔꯤꯇꯔꯟꯗꯤ ꯂꯣꯏꯈ꯭ꯔꯕꯅꯦꯕ ꯔꯤꯇꯔꯟ ꯂꯣꯏꯔꯔꯕ ꯇꯨꯡꯗꯕ ꯏꯕꯥꯃꯨꯛ ꯇꯧꯕꯅꯦꯕ
ꯑꯣ
ꯑꯗꯨꯗ ꯀꯃꯥꯏꯅ ꯇꯧꯒꯦ ꯍꯥꯏꯔꯒ ꯑꯩꯈꯣꯏꯒꯤ ꯃꯦꯝꯖꯤꯅ ꯀꯣꯏꯁꯟ ꯍꯪꯉꯛꯇꯣꯏꯅꯦꯕ ꯑꯗꯨꯒ ꯑꯩꯈꯣꯏꯅ ꯈꯨꯝꯗꯣꯏꯅꯤꯗꯅ ꯕꯩꯕꯥ ꯍꯥꯏꯁꯤꯗꯤ ꯑꯣꯔꯦꯜ ꯇꯦꯁ ꯊꯥꯏꯕꯅꯦꯕ ꯑꯉꯥꯡꯒꯤ ꯔꯣꯜꯗꯥꯗ ꯇꯦ ꯍꯣꯏ ꯃꯥ ꯍꯉ ꯑꯣꯣ ꯀꯣꯏꯁꯟꯗꯨꯕꯨꯗꯤ ꯈꯪꯉꯦꯕꯀꯣ
ꯑꯥ
ꯑꯗꯨꯒꯅꯦ ꯈꯨꯝꯁꯨ ꯈꯨꯝꯃꯦ ꯑꯗꯨꯒ ꯈꯨꯝꯕꯁꯤꯗꯅꯦ ꯑꯁ ꯄꯥꯀꯠꯃꯟꯗꯅꯅꯦ ꯈꯣꯟꯖꯦꯜꯒꯁꯦ ꯅꯤꯛ ꯅꯤꯛ ꯅꯤꯛ ꯂꯥꯎꯕꯗꯣ ꯁꯣꯔ ꯍꯣꯟꯗꯕꯤꯒꯤ ꯁꯍꯔ ꯈꯨꯝꯕ ꯃꯇꯝꯗ ꯁꯣ ꯇꯔ ꯀꯦ ꯇꯠ ꯀꯦ ꯇꯧꯕꯗꯨ ꯑꯗꯨꯃꯥꯏꯅ ꯇꯧꯋꯦ ꯈꯠꯃꯟꯗꯅ
ꯑꯥ
ꯀꯔꯤꯒꯤꯅꯣ ꯈꯪꯗꯦ ꯄꯪꯄꯥ ꯄꯥꯈꯠꯂꯤꯗꯣ ꯀꯩꯁꯨꯝꯇꯁꯨ ꯂꯩꯕ ꯊꯕꯛ ꯅꯠꯇꯕꯗꯨꯗꯅꯦ
ꯑꯩꯈꯣꯏ ꯂꯣꯟ ꯅꯠꯇꯕꯤꯗ ꯑꯣꯏꯗꯣꯏꯅꯤ
ꯑꯁ ꯈꯪꯗꯦ ꯇꯧꯕꯗꯤ ꯇꯧꯔꯒ ꯂꯣꯏꯁ ꯊꯪꯈ꯭ꯔꯦ
ꯔꯦꯁꯄꯣꯟꯁ ꯐꯖꯅ ꯄꯤꯈꯤꯕ ꯅꯠꯇ꯭ꯔꯣ
ꯔꯦꯁꯄꯣꯟꯁꯕꯨꯗꯤ ꯐꯖꯅ ꯄꯤꯈꯤꯌꯦ ꯑꯗꯨꯗꯅꯦ ꯑꯩꯈꯣꯏ ꯃꯦꯝꯗꯨꯅ ꯍꯪꯉ ꯅꯦ ꯑꯩꯁꯤꯅ ꯑꯥ ꯉꯥ ꯇꯧꯔꯒ ꯁꯣꯔꯠ ꯇꯀꯦꯠ ꯇꯔꯀꯦꯠ ꯇꯧꯔꯒ ꯉꯥꯡ ꯏꯖꯤ ꯇꯕꯨ ꯐꯖꯅ ꯉꯥꯡꯕ ꯉꯝꯗꯦꯗꯅ ꯑꯗꯨꯒꯤ ꯅꯪ ꯀꯣꯏꯁꯟꯁꯦ ꯃꯤꯅꯤꯡ ꯈꯪꯕ꯭ꯔꯥ ꯍꯥꯏꯅ ꯍꯪꯖꯜꯂꯛꯏꯅꯦ ꯇꯧꯔꯤꯁꯦ ꯑꯅ ꯎꯝ ꯈꯪꯉꯦꯅ ꯍꯥꯏꯔꯒ ꯑꯩꯅ ꯀꯣꯏꯁꯟꯒꯤ ꯃꯤꯅꯤꯡꯗꯣ ꯑꯃꯨꯛ ꯍꯥꯏꯔꯦꯕꯀꯣ
ꯑꯥ
ꯑꯗꯒꯤ ꯑꯣ ꯃꯊꯪ ꯅꯦꯛꯁ ꯀꯣꯏꯁꯟ ꯑꯃꯨꯛ ꯍꯪꯉꯛꯑꯦ ꯀꯣꯏꯁꯟ ꯀꯩꯅꯣꯃꯨꯛ ꯈꯛꯇꯅꯤꯗ ꯀꯣꯏꯁꯟ ꯇꯔꯨꯛ ꯈꯛꯇꯅꯤ
ꯑꯣ ꯍꯣꯏ ꯌꯥꯝꯗꯦꯅꯦꯀꯣ ꯑꯗꯨꯗꯤ ꯀꯩꯅꯣ ꯑꯥ ꯀꯩꯅꯣ ꯇꯧꯕ꯭ꯔꯣ ꯕꯩꯕꯥꯒꯤꯁꯦ ꯅꯣꯏ ꯃꯥꯛꯀ ꯂꯩꯕ꯭ꯔꯣ ꯀꯃꯥꯏꯅ ꯇꯧꯒꯦ
ꯃꯥꯥꯛ ꯂꯩꯗꯣꯏꯅꯦ ꯃꯥ ꯔꯤꯇꯔꯟꯒꯤꯅꯦ ꯕꯩꯕꯥ ꯑꯗꯨ ꯄꯨꯟꯁꯤꯜꯂꯒ ꯍꯌꯦꯡ ꯑꯦꯛꯖꯝꯔꯤꯁ ꯇꯧ ꯊꯣꯛꯂꯛꯄꯗ ꯍꯥꯏꯗꯤ ꯑꯦ ꯑꯦ ꯐꯪꯕ ꯐꯪꯕ ꯒ꯭ꯔꯦꯠ ꯑꯗꯨ ꯑꯦ ꯄ꯭ꯂꯁ ꯀꯥꯏꯅꯕꯤ ꯄ꯭ꯂꯁ ꯑꯗꯨꯃꯥꯏꯅ ꯁꯤ ꯇꯧ ꯑꯗꯨꯃꯥꯏꯅ ꯐꯪꯗꯕ ꯑꯗꯨꯗ ꯐꯖꯅ ꯇꯧꯋ ꯍꯥꯏꯗꯤ ꯔꯤꯇ꯭ꯔꯟꯒꯤ ꯀꯩꯀꯥ ꯂꯣꯏꯅ ꯆꯦꯛ ꯇꯧꯔ ꯂꯣꯏꯅ ꯄꯨꯟꯁꯤꯜꯂꯛꯂꯒ ꯌꯦꯡꯉꯛꯇꯣꯏꯅꯦꯕ
ꯑ ꯑꯗꯨ ꯑꯩ ꯀꯩꯅꯣꯃ ꯃꯔꯛ ꯊꯠꯂ ꯍꯪꯍꯧꯒꯦꯕꯀꯣ ꯁꯤ ꯅꯪꯒꯤꯁꯦ ꯊꯥ ꯀꯌꯥꯒꯤ ꯀꯣꯔꯁ ꯑꯣꯏꯗꯣꯏꯅꯣ ꯑꯗꯨꯒ ꯃꯣꯏ ꯐꯤꯁꯅ ꯀꯃꯥꯏ ꯀꯃꯥꯏ ꯀꯌꯥ ꯀꯌꯥ ꯇꯧꯕ ꯁꯤ ꯑꯇ ꯍꯥꯏꯔꯛꯅꯤ ꯑꯩꯁꯨ ꯑꯩꯒꯤ ꯑꯉꯥꯡ ꯑꯃ ꯂꯩ ꯃꯥꯁꯨ ꯌꯥꯝ ꯄꯥꯝꯖꯕ ꯍꯥꯏꯇꯥꯔꯦ ꯁꯨꯃꯥꯏꯅ ꯀꯩꯅꯣ ꯂꯦꯡꯒ꯭ꯋꯦꯁ ꯀꯩꯅꯣ ꯇꯧꯕꯁꯦꯀꯣ
ꯑꯗꯣ ꯑꯥ ꯗꯤꯄ꯭ꯂꯣꯃꯅꯦꯦ ꯋꯥꯅꯤ ꯌꯦꯔꯒꯦ
ꯑꯥ ꯑꯥ
ꯆꯍꯤ ꯑꯃ ꯇꯧꯗꯣꯏꯅꯦꯕ
ꯑꯣ
ꯑꯗꯣ ꯑ ꯇꯧꯕꯁ ꯖꯦ ꯍꯟꯅ ꯗꯤꯄ꯭ꯂꯣꯃꯥ ꯇꯧꯒꯦ ꯍꯥꯏꯔꯒ ꯇꯧꯕ ꯌꯥꯗꯦꯕ ꯑꯍꯥꯟꯕꯗ ꯗ ꯊꯥ ꯇꯔꯨꯛꯀꯤꯅꯦ
ꯎꯝ
ꯊꯥ ꯇꯔꯨꯛꯀꯤ ꯀꯣꯔꯁ ꯑꯃ ꯂꯩꯌꯦꯕ
ꯑꯣ
ꯊꯥ ꯇꯔꯨꯛꯀꯤ ꯀꯣꯔꯁꯁꯦ ꯂꯣꯏꯔꯕ ꯃꯇꯨꯡꯗ ꯗꯤꯄ꯭ꯂꯣꯃꯥꯁꯦ ꯇꯧꯕ ꯌꯥꯗꯣꯏꯅꯦꯕ ꯊꯥ ꯇꯔ ꯀ ꯀꯣꯏꯁꯦ ꯍꯥꯟꯅꯧ ꯇꯧꯗꯕ ꯑꯣꯏꯔꯗꯤ ꯗꯤꯄ꯭ꯂꯣꯃꯥꯁꯦ ꯇꯧꯒꯦ ꯍꯥꯏꯕꯗ ꯇꯧꯍꯟꯗꯦꯕ ꯑꯦꯗꯃꯤꯁꯟ ꯄꯤꯗꯦꯕ
ꯑꯣ
ꯑꯗꯨꯅ ꯃꯥ ꯑꯉꯥꯡꯗꯨꯅ ꯇꯝꯅꯤꯡ ꯇꯥꯔꯗꯤ ꯑꯩꯈꯣꯏꯒꯤ ꯍꯧꯖꯤꯛꯀꯤ ꯊꯥ ꯇꯔꯨꯛꯀꯤ ꯀꯣꯔꯁꯁꯦ ꯃꯥꯥꯟꯅ ꯂꯣꯏꯊꯣꯛꯄ ꯃꯥꯅ ꯇꯧꯅꯤꯡꯉꯤꯕ ꯂꯦꯡꯒ꯭ꯋꯦꯁꯇꯨꯗ ꯃꯥꯅ ꯇꯧꯅꯤꯡꯉꯤꯕꯗꯨꯗ ꯑꯗꯨꯣ ꯑꯩꯈꯣꯏꯅ ꯇꯧꯕ ꯃꯇꯝꯗꯗꯤ ꯑꯗꯨꯝ ꯈꯔ ꯍꯣꯡꯉꯦꯕꯀꯣ ꯂꯤꯁꯤꯡ ꯑꯍꯨꯝꯒꯨꯝꯕ ꯊꯥ ꯇꯔꯨꯛꯀꯤꯁꯦ ꯂꯤꯁꯤꯡ ꯑꯍꯨꯝꯒꯨꯝꯕ ꯑꯗꯨꯃꯥꯏꯅ ꯑꯣꯏꯕꯅꯦꯕ ꯑꯗꯣ ꯍꯧꯖꯤꯛ ꯃꯤ ꯑꯃꯨꯛ ꯍꯟꯗꯛꯀꯤ ꯑꯩꯈꯣꯏꯒꯤ ꯀ ꯍꯥꯏꯗꯤ ꯑꯩꯈꯣꯏꯅ ꯊꯥ ꯇꯔꯨꯛꯁꯦ ꯍꯥꯟꯅ ꯃꯃꯥꯡꯗ ꯑꯩꯈꯣꯏ ꯊꯥ ꯇꯔꯨꯛꯁꯦ ꯇꯝꯕ ꯂꯣꯏꯔꯕ ꯃꯇꯨꯡꯗ ꯗꯤꯄ꯭ꯂꯣꯃꯥꯁꯦ ꯇꯧꯕꯒꯤ ꯑꯦꯗꯃꯤꯁꯟ ꯇꯧꯕꯁꯦ
ꯎꯝ
ꯁꯤꯗꯗꯤ ꯉꯁꯥꯏꯒꯤ ꯊꯥ ꯇꯔꯨꯛꯀꯤ ꯀꯣꯔꯁꯀꯤ ꯐꯤꯗꯣ ꯂꯤꯁꯤꯡ ꯑꯍꯨꯝ ꯑꯣꯏꯔꯝꯕꯗꯣ ꯑꯩꯈꯣꯏ ꯃꯇꯝꯗ ꯂꯤꯁꯤꯡ ꯑꯍꯨꯝ ꯃꯔꯔꯣꯝꯗ ꯂꯤꯁꯤꯡ ꯇꯔꯨꯛ ꯌꯧꯈ꯭ꯔꯦꯕ ꯇꯪꯈꯥꯏ ꯍꯦꯟꯒꯠꯈ꯭ꯔꯦꯕ ꯑꯗꯣ ꯑꯃꯨꯛ ꯑꯩꯈꯣꯏꯒꯤ ꯑꯩꯈꯣꯏꯒꯤ ꯃꯃꯥꯡꯗ ꯗꯤꯄ꯭ꯂꯣꯃꯥ ꯇꯧꯔꯝꯕ ꯀꯥꯡꯕꯨꯗꯨꯒꯤ ꯐꯤꯁꯇꯨꯗꯒꯤ ꯑꯃꯨꯛ ꯑꯩꯈꯣꯏꯒꯤ ꯁꯤꯦ ꯑꯃꯨꯛ ꯗꯕꯜꯅꯦꯕ ꯑꯣꯏꯔꯛꯏꯁꯦ
ꯑꯣ ꯍꯣꯏꯅꯦ ꯃꯥꯏ ꯃꯥꯏ ꯃꯇꯝ ꯃꯇꯝꯗꯨꯒꯤ ꯍꯥꯏꯇꯥꯔꯦꯅꯦ ꯑꯗꯨꯗꯤ
ꯎꯝ ꯑꯗꯨꯕꯨ ꯍꯦꯟꯗꯤ ꯌꯥꯝ ꯍꯦꯟꯃꯜꯂꯦꯀꯣ ꯍꯥꯏꯗꯤ ꯗꯕꯜꯗ ꯍ
ꯎꯝ ꯎꯝ ꯍꯣꯏꯅꯦ ꯆꯥꯎꯋꯅꯦ ꯈꯔ ꯑꯗꯨꯝ
ꯑꯗꯨꯃꯥꯏꯅ ꯑꯦꯠꯃꯤꯁꯟ ꯇꯧꯗꯣꯏꯅꯦ
ꯑꯗꯨꯗꯤ ꯗꯤꯄ꯭ꯂꯣꯃꯥꯁꯦ ꯍꯥꯟꯅ ꯇꯧꯒꯦ ꯍꯥꯏ ꯇꯔꯗꯤ ꯍꯧꯖꯤꯛ ꯁꯤꯛꯁ ꯃꯟꯁꯀꯤ ꯀꯣꯔꯁꯇꯣ ꯍꯥꯟꯅ ꯂꯧꯔꯅꯦꯕꯀꯣ ꯑꯗꯨꯒꯤ ꯃꯇꯨꯡꯗ ꯑꯗꯨꯝ ꯃꯈꯥ ꯆꯠꯊꯕ ꯌꯥꯔꯅꯤꯌꯦ
ꯍꯣꯏ ꯍꯧꯖꯤꯛꯀꯤ ꯁꯤꯛꯁ ꯃꯟꯁꯀꯤ ꯀꯣꯔꯁꯁꯦ ꯑꯩꯈꯣꯏꯒꯤ ꯁꯥꯔꯇꯤꯐꯤꯀꯦꯠ ꯄꯤꯒꯅꯦꯕ ꯍꯥꯏꯗꯤ ꯁꯥꯔꯇꯤꯐꯤꯀꯦꯠ ꯄꯤꯕ ꯍꯥꯏꯁꯦ ꯀꯩꯅꯣꯅꯦ ꯁꯥꯔꯇꯤꯐꯤꯀꯦꯠ ꯍꯦꯛꯇ ꯄꯤꯔꯛꯀꯗꯕ ꯅꯠꯇꯦ ꯍꯧꯖꯤꯛꯀꯤ ꯁꯤꯛꯁ ꯃꯟꯁꯀꯤ ꯀꯣꯔꯁꯁꯤꯗ ꯑꯩꯈꯣꯏꯅ ꯇꯝꯅꯤꯡꯉꯤꯕ ꯂꯦꯡꯒ꯭ꯋꯦꯁꯀꯤ ꯂꯣꯏꯅ ꯃꯥꯒꯤ ꯑꯥ ꯀꯃꯥꯏꯅ ꯇꯝꯒꯅꯤ ꯀꯃꯥꯏꯅ ꯍꯧꯔꯛꯑꯦ ꯍꯥꯏꯕꯁꯦ ꯂꯣꯏꯅ ꯇꯝꯗꯣꯏꯅꯦꯕ ꯑꯗꯨꯗ ꯍꯥꯟꯅ ꯍꯥꯏꯗꯤ ꯑꯗꯨꯗ ꯎꯝ ꯉꯥꯡꯕ ꯉꯝꯃꯗꯣꯏꯅꯦ ꯍꯥꯏꯇꯥꯔꯦ ꯂꯦꯡꯒ꯭ꯋꯦꯖꯁꯦ ꯑꯗꯨꯒ ꯑꯦꯛꯖꯥꯝ ꯇꯧ ꯅꯦꯕꯨꯁꯨꯃꯨꯀꯥ
ꯑ
ꯑꯗꯨ ꯑꯦꯛꯖꯥꯝ ꯇꯧꯔꯅꯤ ꯑꯦꯛꯖꯥꯝꯗꯣ ꯄꯥꯁ ꯇꯧꯔꯀꯥꯟꯗꯅꯦꯕ ꯐꯪꯗꯣꯏꯕ ꯁꯥꯔꯇꯤꯐꯤꯀꯦꯠꯁꯦ ꯑꯦꯒꯖꯝꯗ ꯄꯥꯁ ꯇꯧꯗ ꯇꯥꯔꯗꯤ ꯁꯥꯔꯇꯤꯐꯤꯀꯦꯠ ꯐꯪꯉꯣꯏꯕ
ꯑꯦꯛꯖꯥꯝꯁꯦ ꯑꯗꯨꯗꯤ ꯄꯥꯁ ꯇꯧꯗꯕꯒꯁꯨ ꯂꯩꯕ꯭ꯔꯣ ꯀꯃꯥꯏ ꯀꯃꯥꯏꯅ ꯇꯧꯕ꯭ꯔꯖꯥꯠꯅꯣ ꯑꯗꯨꯝ ꯇꯧꯍꯟꯕ ꯖꯥꯠꯂꯥ ꯅꯠꯇ꯭ꯔꯒ ꯑꯗꯨ ꯃꯦꯔꯤꯠꯇ ꯆꯠꯄ ꯖꯥꯠꯂꯥ
ꯃꯦꯔꯤꯠꯇ ꯆꯠꯂꯦ ꯇꯧꯍꯟꯕꯗꯤ ꯂꯩꯇꯦ ꯑꯦꯛꯖꯝꯗꯨꯗꯃ ꯁꯥꯔꯤꯕ ꯃꯤꯗꯨꯅ ꯊꯦꯡꯅꯔꯤꯕꯁꯤꯡꯗꯣ ꯍꯥꯏꯗꯤ ꯀꯣꯏꯁꯟꯁꯤꯡ ꯑꯗꯨ ꯃꯥꯅ ꯂꯣꯏꯅ ꯈꯨꯝꯕ ꯆꯨꯝꯕ ꯃꯥꯛ ꯐꯪꯕ ꯑꯗꯨꯒꯤ ꯃꯇꯨꯡ ꯏꯟꯅ
ꯑꯣ ꯃꯁꯥꯒꯤ
ꯑꯦꯛꯖꯥꯝ ꯑꯩꯈꯣꯏ ꯁ꯭ꯀꯨꯜꯗ ꯊꯥꯔꯤ ꯁꯤꯨꯒꯨꯝꯕꯅꯤꯗ ꯑꯦꯛꯖꯥꯝ ꯃꯁꯥꯟꯅ ꯑꯗꯨꯝ ꯊꯥꯖꯔꯒ ꯄꯥꯁ ꯇꯧꯔꯕ ꯃꯇꯨꯡ ꯗ ꯑꯩꯈꯣꯏ ꯀ꯭ꯂꯥꯁ ꯅꯥꯏꯟ ꯇꯦꯟ ꯏꯂꯚꯦꯟ ꯇꯨꯌꯦꯞ ꯁꯨꯃꯥꯏꯅ ꯃꯊꯧ ꯃꯊ ꯁꯪ ꯀꯥꯔꯦ ꯁꯨꯃꯥꯏꯅ ꯑꯣꯏꯗꯣꯏꯅꯦꯕ ꯑꯗꯨꯃꯥꯏꯅ ꯁꯤ ꯇꯧꯗ꯭ꯔꯒꯗꯤ ꯁꯥꯔꯇꯤꯐꯤꯀꯦꯠꯁꯨ ꯐꯪꯉꯣꯏ ꯑꯗꯨꯒ ꯗꯤꯄ꯭ꯂꯣꯃꯥꯁꯨ ꯇꯧ ꯍꯥꯏꯗꯤ ꯁꯥꯔꯇꯤꯐꯤꯀꯦꯠꯇꯣ ꯐꯪꯗ꯭ꯔꯕꯅꯤꯅ ꯗꯤꯄ꯭ꯂꯣꯃꯥꯗꯣ ꯇꯧꯕ ꯌꯥꯔꯔꯣꯏꯗꯅ
ꯎꯝ ꯃꯁꯥꯒꯤ ꯃꯁꯥꯒꯤ ꯍꯣꯠꯅꯖꯕꯒꯤ ꯃꯈꯥ ꯄꯣꯜꯂꯤꯅꯦ ꯑꯗꯨꯗꯤꯀꯣ
ꯎꯝ ꯍꯅꯖꯕ ꯃꯈꯥ ꯄꯣꯂꯦ
ꯑꯗꯨ ꯅꯪꯒꯤꯗꯤ ꯀꯃꯥꯏꯅ ꯇꯧꯕ ꯂꯣꯏꯁꯤꯜꯂꯕꯣ
ꯑꯩꯒꯤꯗꯤ ꯁꯥꯔꯇꯤꯐꯤꯀꯦꯠꯇꯣ ꯂꯣꯏꯦ ꯁꯥꯔꯇꯤꯐꯤꯀꯦꯠ ꯀꯣꯔꯁꯇꯣ ꯊꯥ ꯇꯔꯨꯛꯀꯤ ꯀꯣꯔꯁꯇꯣ ꯂꯣꯏꯔꯕ ꯃꯇꯨꯡꯗ ꯗꯤꯄ꯭ꯂꯣꯃꯥꯃꯨꯛ ꯇꯧꯕꯅꯦ ꯑꯗꯣ ꯗꯤꯄ꯭ꯂꯣꯃꯥꯁꯦ ꯉꯁꯤꯕꯩꯕꯥ ꯇꯧꯔꯦ ꯑꯗꯣ ꯑꯦꯛꯖꯝ ꯑꯞꯗꯦꯠ ꯍꯥꯏꯗꯤ ꯀꯔꯝ ꯀꯥꯟꯗ ꯍꯥꯏꯗꯣꯛꯀꯅꯤ ꯈꯣꯠꯀꯅꯤ ꯍꯥꯏꯕꯗꯤ ꯍꯥꯏꯔꯛꯇ꯭ꯔꯤ ꯑꯞꯗꯦꯠ ꯇꯧꯔꯛ ꯂꯀꯅꯤ ꯃꯣꯏꯅ ꯑꯗꯨ ꯇꯧꯔ ꯑꯗꯨꯗ ꯍꯥꯏꯗꯣꯛꯄꯗ ꯑꯗꯨꯝ ꯍꯥꯏꯗꯤ ꯄꯥꯁ ꯇꯧꯋꯦ ꯇꯧꯗꯦꯗꯣ ꯈꯪꯉꯅꯤꯅꯀꯣ
ꯑꯣ ꯑꯗꯨ ꯑꯗꯨꯗꯣ ꯄꯥꯁ ꯇꯧ ꯇꯥꯔꯒꯗꯤ ꯔꯥꯏꯇꯔꯟꯁꯦ ꯑꯃꯨꯛ ꯊꯥꯗꯣꯏꯔꯥ
ꯅꯠꯇꯦ ꯔꯤꯇꯟꯗꯤ ꯊꯥꯈ꯭ꯔꯕ ꯄꯣꯠꯅꯤ ꯔꯤꯇꯟꯅ ꯍꯥꯜꯂꯦꯕ ꯕꯩꯕꯥꯅ ꯀꯣꯜꯂꯦꯕ ꯑꯩꯈꯣꯏꯒꯤ ꯇꯟꯖ ꯇꯅ ꯍꯥꯏ ꯑ ꯔꯤꯇꯔꯟꯁꯤꯗ ꯃꯈꯟꯁꯦ ꯀꯩꯅꯣ ꯂꯩꯕ ꯍꯥꯏꯗꯤ ꯔꯤꯇꯟ ꯍꯥꯏꯔꯒ ꯑꯩꯈꯣꯏ ꯁ ꯏꯕ ꯈ ꯗꯦꯕꯥ
ꯑꯥ
ꯑꯍꯨꯝ ꯊꯣꯛꯅ ꯊꯥꯗꯣꯏꯅꯦꯕ ꯑꯍꯥꯟꯕꯗ ꯂꯤꯁꯅꯤꯡ ꯑꯃ ꯇꯧꯒꯅꯦꯕ
ꯎꯝ
ꯃꯊꯪꯗ ꯔꯤꯇꯟ ꯑꯃ ꯇꯧꯒꯅꯦꯕ ꯃꯊꯪꯗꯔꯤ ꯇꯤꯡ ꯑꯃ ꯇꯧꯕꯅꯦꯕ ꯑꯍꯨꯝꯁꯦ ꯊꯥꯕ ꯂꯣꯏꯔ ꯃꯇꯨꯡꯗ ꯑꯃꯨꯛ ꯕꯩꯕꯥ ꯇꯧꯕꯅꯦꯕ ꯕꯩꯕꯥꯁꯦ ꯂꯣꯏꯔꯗꯤ ꯂꯣꯏꯔꯦꯕ
ꯍꯣꯏ ꯈꯪꯗꯦꯅꯦ ꯑꯩꯁꯨ ꯑꯩꯒꯤ ꯑꯉꯥꯡꯗꯣ ꯑꯁ ꯃꯥ ꯑꯃꯨꯛ ꯄꯊꯥ ꯌꯥꯎꯕ ꯌꯥꯎꯔꯒ ꯑꯃꯨꯛ ꯄꯥꯗꯗꯅ ꯉꯝꯗ꯭ꯔꯗꯤ ꯃꯥ ꯐꯪꯕ ꯉꯝꯃꯣꯏꯗꯣꯔꯤꯅꯤ
ꯄꯥꯖꯅꯤꯗ ꯄꯩꯁꯥ ꯇꯤꯡꯅ ꯇꯝꯃꯤ ꯕꯨ ꯍꯣꯠꯅꯗ꯭ꯔꯗꯤ ꯀꯃꯥꯏꯅ ꯇꯧꯅꯤ ꯍꯣꯠꯅꯅꯤꯡ ꯐꯇꯕ ꯑꯣꯏꯔꯗꯤ ꯇꯧꯗꯕꯅ ꯐꯩ ꯄꯩꯁꯥ ꯑꯔꯦꯝꯕꯗ ꯃꯥꯡꯅꯕꯅꯤ ꯑꯗꯨꯒ ꯍꯣꯠꯅ ꯇꯧꯕ ꯑꯣꯏꯔꯗꯤ ꯇꯝꯍꯟꯕꯗ ꯀꯥꯏꯗꯦ
ꯑꯁ ꯃꯥ ꯄꯥꯝꯗꯤ ꯌꯥꯝꯅ ꯄꯥꯝꯖꯕꯅꯤꯁꯦ
ꯑꯗꯨ ꯑꯣꯏꯔꯗꯤ ꯉꯝꯒꯅꯤꯅ ꯃꯁꯥꯅ ꯄꯥꯝꯖꯅ ꯇꯧꯕ ꯊꯕꯛ ꯍꯥꯏꯁꯤꯗꯤ ꯑꯗꯨꯝ ꯌꯥꯝ ꯍꯩꯊꯣꯏ ꯁꯤꯡꯊꯣꯏꯕ ꯑꯣꯏꯕꯅꯤꯗ
ꯍꯣꯏ ꯑꯩ ꯑꯩꯈꯣꯏ ꯑꯇꯩ ꯑꯇꯩ ꯏꯃꯨꯡ ꯃꯅꯨꯡ ꯑꯝꯇ ꯇꯥꯟꯅꯔꯒꯀꯣ ꯑꯗꯨ ꯇꯧꯔꯒ ꯑꯩ ꯅꯉꯣꯟꯗ ꯑꯃꯨꯛ ꯄꯥꯎꯗꯣ ꯍꯥꯏꯔꯛꯀꯦ ꯑꯗꯣ ꯅꯪꯒꯤꯗꯤ ꯍꯟꯗꯛꯅ ꯂꯣꯏꯔꯕ꯭ꯔꯥ ꯃꯈꯥ ꯇꯧꯒꯤꯗ꯭ꯔꯥ ꯀꯃꯥꯏꯅ ꯇꯧꯅꯤ
ꯑꯩꯁꯦ ꯍꯟꯗꯛꯅ ꯂꯣꯏꯁꯤꯜꯂꯒꯦꯅ ꯈꯜꯂꯤ ꯁꯣꯝꯗ ꯊꯕꯛ ꯑꯆꯤꯟꯕ ꯑꯇꯣꯞꯄ ꯊꯕꯛ ꯈꯔꯁꯨ ꯂꯩꯕ ꯄꯥꯏꯒꯗꯕ ꯄ꯭ꯔꯣꯖꯦꯛ ꯑꯇꯣꯞꯄ ꯈꯔ ꯂꯩꯌꯦꯕ ꯑꯗꯣ ꯁꯤꯒꯤꯗꯤ ꯗꯤꯄ꯭ꯂꯣꯃꯥꯁꯦ ꯑꯃ ꯇꯧꯁꯟꯕꯅꯤꯅ ꯄ꯭ꯔꯣꯖꯦꯛꯁꯤꯡꯗꯨꯁꯨ ꯄꯥꯏꯕ ꯌꯥꯗꯕ ꯃꯇꯝꯗꯣ ꯁꯪꯗꯕ ꯍꯥꯏꯇꯥꯔꯦ
ꯎꯝ
ꯑꯗꯣ ꯃꯇꯝ ꯐꯪꯕ ꯀꯥꯟꯗ ꯃꯈꯥ ꯃꯥꯒꯤ ꯂꯦꯚꯦꯟꯕꯨꯗꯤ ꯂꯩ ꯑꯗꯨꯣ ꯃꯈꯥ ꯇꯥꯅ ꯀꯣꯟꯅ ꯇꯧꯔꯁꯨ ꯍꯧꯖꯤꯛꯃꯛꯀꯤ ꯑꯣꯏꯅꯗꯤ ꯑꯩ ꯊꯕꯛ ꯑꯇꯩ ꯑꯇꯩꯁꯤꯡꯁꯦ ꯈꯔ ꯁꯤꯟꯗꯣꯛ ꯁꯤꯟꯖꯤꯟ ꯇꯧꯗ꯭ꯔꯒ ꯗꯤ ꯑꯃꯨꯛ ꯁꯣꯝꯗ ꯑꯃꯨꯛ ꯂꯣꯏ ꯀꯥꯏꯔꯛꯑꯗꯕ
ꯍꯣꯏꯅꯦ
ꯑꯁ ꯈꯪꯗꯦꯅꯦ ꯇꯧꯔꯤꯁꯦ ꯇꯧꯒꯗꯕ ꯃꯌꯥꯝꯁꯤꯒ ꯃꯇꯝꯅ ꯀꯣꯟꯅꯗ꯭ꯔꯤꯁꯤꯒ ꯃꯇꯝꯁꯦ ꯐꯥꯕꯒ ꯌꯥꯔꯗꯤ
ꯎꯝ
ꯊꯕꯛꯁꯤꯡꯁꯦ ꯂꯣꯏꯅꯪꯗꯧꯅꯤ
ꯑꯗꯣ ꯂꯣꯏꯗꯤ ꯂꯣꯏꯁꯤꯜꯂꯕ ꯅꯠꯇ꯭ꯔꯣ ꯔꯤꯇꯟ ꯂꯣꯏꯔꯦ ꯕꯩꯕꯥ ꯂꯣꯏꯔꯦ ꯁꯥꯔꯇꯤ ꯐꯤꯀꯦꯠꯇ ꯀꯔꯝ ꯀꯥꯟꯗꯒꯄꯤ ꯄꯤꯔꯛꯀꯅꯤ
ꯑꯦꯛꯖꯥꯝ ꯍꯥꯏꯗꯣꯛꯑ ꯃꯇꯨꯡꯗ ꯄꯤꯔꯛꯀꯅꯤ
ꯑꯣꯟꯂꯥꯏꯟꯗ ꯄꯤꯕ ꯇꯥꯔꯦꯅꯦ ꯑꯗꯨꯗꯤ ꯑꯦ
ꯑꯣꯟꯂꯥꯏꯟꯗ ꯑꯣꯟꯂꯥꯏꯟꯗ ꯄꯤꯔꯁꯨ ꯌꯥꯏ ꯑꯗꯨꯒ ꯑꯗꯨꯝ ꯌꯨꯅꯤꯚꯔꯁꯤꯇꯤꯗꯒꯤ ꯑꯗꯨꯝ ꯂꯧꯔꯁꯨ ꯌꯥꯏ
ꯑꯣ
ꯑꯗꯨꯝ ꯌꯥꯌꯥꯗ ꯌꯥꯕ ꯄꯣꯠꯅꯤꯗ ꯑꯩꯈꯣꯏꯅ ꯊꯕꯛ ꯆꯤꯜꯂꯦ ꯆꯠꯄ ꯐꯔꯛ ꯇꯥꯔꯦ ꯍꯥꯏꯔꯁꯨ ꯑꯗꯨꯝ
ꯎꯝ
ꯑꯣꯟꯂꯥꯏꯟꯗ ꯄꯤꯔꯛꯀꯅꯤ
ꯅꯪꯗꯣ ꯀꯩꯅꯣ ꯀꯣꯔꯤꯌꯥꯗ ꯆꯠꯄꯒꯤ ꯄ꯭ꯂꯥꯟ ꯂꯩꯕ꯭ꯔꯣ
ꯄ꯭ꯂꯥꯟꯕꯨꯗꯤ ꯂꯩꯕꯖꯥꯠꯅꯤ ꯍꯧꯖꯤꯛ ꯍꯣꯔꯦꯟꯕꯨꯗꯤ ꯅꯠꯇꯦ ꯇꯕ
ꯑꯣ ꯑꯣ
ꯍꯌꯦꯡ ꯋꯥꯏꯒꯤ ꯋꯥꯔꯤꯅꯤꯗ
ꯑꯥ
ꯑꯗꯣ ꯑꯁ ꯈꯪꯗꯦꯅꯦ ꯄꯩꯁꯥꯁꯤꯁꯨ ꯇꯥꯟꯕ ꯃꯔꯨ ꯑꯣꯏ ꯄꯩꯁꯥ ꯕꯨ ꯂꯩꯔꯗꯤ ꯂꯣꯏꯅ ꯑꯗꯨꯝ ꯌꯥꯕ ꯄꯣꯠꯅꯤ
ꯎꯝ
ꯑꯗꯣ ꯇꯝꯁꯤꯟꯕ ꯍꯥꯏꯁꯤꯗꯕꯨ ꯂꯣꯏꯅ ꯏꯀꯥꯟꯗ ꯀꯥꯟꯅꯕ ꯄꯣꯠꯅꯦ ꯍꯥꯏꯔꯤꯕ
ꯀꯥꯟꯅꯩ ꯀꯥꯟꯅꯩ ꯌꯥꯝ ꯀꯥꯟꯅꯩ ꯇꯝꯕꯨ ꯇꯝꯃꯗꯤ ꯑꯗꯨꯝ ꯀꯥꯟꯅ ꯂꯦꯝꯅ ꯃꯥꯡꯉꯤ
ꯎꯝ ꯑꯗꯣ ꯅꯣꯏ ꯑꯉꯥꯡꯗꯨꯕꯨ ꯀ꯭ꯂꯥꯁ ꯀꯩ ꯀꯌꯥ ꯀꯥꯔꯤꯒꯦ ꯍꯧꯖꯤꯛꯄꯥꯎ
ꯀ꯭ꯂꯥꯁ ꯇꯨꯋꯦꯐꯄꯨꯗꯤ ꯂꯣꯏꯔꯥ ꯄꯣꯠꯅꯤꯗ ꯃꯥꯏ ꯀꯩꯅꯣ ꯂꯩꯕ꯭ꯔꯣ ꯃꯥꯏ ꯀ꯭ꯂꯥꯁꯀ ꯂꯩꯕ꯭ꯔꯣ ꯍꯧꯖꯤꯛ
ꯑꯣ ꯂꯩꯌꯦ ꯀ꯭ꯂꯥꯁ ꯀꯌꯥ ꯀꯥꯔꯤ ꯀ꯭ꯂꯥꯁ ꯀꯌꯥ ꯀꯥꯔꯤ ꯑꯗꯨꯒ ꯀꯔꯤ ꯍꯥꯏꯗꯤ ꯃꯥꯗꯣ ꯑꯦꯠꯃꯤꯁꯟ ꯑꯃ ꯇꯧꯗꯣꯏꯅꯤꯅ ꯃꯥꯒꯤ ꯒꯤ ꯃꯥꯒꯤ ꯊꯥꯛꯇꯣ ꯃꯥꯒꯤ ꯃꯥꯒꯤ ꯂꯩꯖꯕ ꯊꯥꯛꯇꯣ ꯑꯗꯨ ꯀꯌꯥꯝ ꯂꯩꯔꯦ ꯍꯥꯏꯕꯗꯣ ꯑꯩꯈꯣꯏ ꯐꯣꯝ ꯐꯣꯝ ꯂꯧꯔꯒ ꯐꯣꯝꯗꯨꯗ ꯃꯦꯟꯗꯣꯏꯅꯦꯕ ꯑꯩꯈꯣꯏꯒꯤ ꯗꯤꯇꯦꯜꯁ ꯑꯣꯏꯗꯣꯛ
ꯇꯨꯌꯦꯜꯞ ꯂꯣꯏꯔꯒꯗꯤ ꯌꯥꯔꯅꯤꯅꯦ ꯑꯗꯨꯗꯤ ꯇꯨꯌꯦꯜꯐꯇꯤ ꯂꯣꯏꯔꯕꯅꯦ
ꯑꯥ ꯌꯥꯔꯦ ꯇꯨꯌꯦꯜꯕ ꯂꯣꯏꯔꯗꯤ ꯑꯗꯨꯝ ꯌꯥꯔꯅꯤ ꯃꯥꯒꯤ ꯑꯣꯞꯁꯟ ꯂꯩꯕꯅꯦꯕ ꯈꯟꯅꯕ ꯇꯨꯌꯦꯐ ꯂꯩ ꯇꯨꯌꯦꯐ꯫ ꯂꯣꯏꯔꯦ ꯀꯣꯂꯦꯖ ꯂꯣꯏꯔꯦ꯫ ꯃꯥꯥꯁꯇꯔ ꯂꯣꯏ ꯔꯦ꯫ ꯑꯗꯨꯒ ꯄꯤꯍꯩꯁ ꯂꯣꯏꯔꯦ꯫ ꯃꯈꯜ ꯃꯈꯜ꯫ ꯃꯌꯥꯝ ꯂꯩꯌꯦꯕ꯫ ꯑꯩꯈꯣꯏ ꯀ꯭ꯂꯥꯁ꯫ ꯇꯧꯃꯤꯟꯅꯕ ꯃꯌꯥꯝꯁꯤꯁꯨ꯫ ꯃꯈꯜ ꯃ ꯈꯟꯅꯦ꯫